ꯍꯜꯂꯣ ꯇꯥꯕ꯭ꯔꯣ ꯑꯥꯎ ꯇꯥꯔꯦ꯫
ꯎꯝ꯫ ꯀꯩꯅꯣ ꯑꯩꯈꯣꯏꯒꯤ ꯀꯩꯅꯣꯝ ꯍꯥꯏꯒꯦ ꯇꯧꯕꯅꯦ
ꯎꯝ ꯍꯥꯏꯔꯛꯑꯣ꯫
ꯑꯩꯈꯣꯏꯒꯤ ꯀꯣꯂꯦꯖꯀꯤ ꯑ ꯀ꯭ꯂꯥꯁꯃꯦꯠꯀꯤ ꯕꯦꯠꯁꯇꯣ ꯑꯗꯨꯒꯩꯗꯨꯅꯥ ꯆꯥꯛ ꯆꯥꯅꯁꯦ ꯄꯤꯛꯅꯤꯛ ꯆꯠꯁꯦꯅ ꯑꯗꯨꯃꯥꯏꯅ ꯍꯥꯏꯕꯅꯦ ꯅꯉꯣꯟꯗ ꯍꯥꯏꯔꯛꯑꯕꯣ?
ꯍꯥꯏꯔꯛꯇꯦ꯫ ꯎꯝ꯫
ꯑꯩ ꯅꯉꯣꯟꯗ ꯍꯪꯒꯦ ꯇꯧꯔꯝꯕꯅꯦꯕ ꯍꯟꯗꯛ ꯂꯥꯛꯄ ꯁꯟꯗꯦꯗꯣ ꯑꯗꯨꯗ ꯆꯠꯁꯦꯅ ꯍꯥꯏꯅꯕꯅꯦꯕ ꯅꯪ ꯌꯥꯗꯣꯏꯔꯣ ꯑꯃꯨꯛ ꯍꯥꯏꯔꯛꯇꯣꯏ ꯑꯣꯏꯔꯝꯃꯅꯤ꯫
ꯑꯥ ꯌꯦꯡꯉꯒꯦ ꯃꯣꯏ ꯍꯥꯏꯔꯛꯄ꯭ꯔꯥꯗꯣ꯫
ꯎꯝ ꯍꯥꯏꯔꯛꯇ꯭ꯔꯁꯨ ꯑꯩ ꯗꯨꯝ ꯍꯥꯏꯔꯤꯁꯦ ꯌꯥꯔꯦ꯫
ꯑꯍ ꯍ ꯍꯣꯏ ꯍ
ꯅꯪ ꯌꯥꯗꯣꯏ ꯅꯠꯇ꯭ꯔꯣ?
ꯎꯝ ꯌꯥꯅꯤꯌꯦ꯫
ꯎꯝ ꯎꯝ꯫ ꯃꯣꯏ ꯀꯩꯅꯣ ꯇꯧꯁꯦꯅ ꯍꯥꯏꯕꯅꯦꯕ ꯑꯃꯥ ꯀꯩꯅꯣ ꯂꯣꯛꯇꯥꯛꯇ ꯂꯣꯛꯇꯥꯛꯇ ꯑꯣꯏꯅ ꯆꯠꯁꯦꯅ ꯍꯥꯏꯕꯅꯦꯕꯀꯣ꯫
ꯑꯥ
ꯀꯩꯅꯣ ꯑ ꯆꯥꯛ ꯌꯦꯟꯁꯥꯡꯗꯣ ꯅꯨꯞ ꯅꯨꯄꯥꯥꯒꯩꯅ ꯑꯣꯏꯅ ꯊꯣꯡꯒꯅꯤ ꯍꯥꯏꯕꯅꯦꯕ ꯌꯦꯟꯁꯥꯡꯗꯣ ꯑꯗꯨꯒ ꯅꯨꯄꯤꯒꯩꯅ ꯆꯥꯛꯀꯨꯝꯕ ꯁꯂꯥꯠꯀꯨꯝꯕ
ꯁꯦꯝꯃ ꯀꯩꯅꯣ ꯇꯧꯕꯗꯣ
ꯑꯥ ꯑꯗꯨꯃꯥꯏꯅ ꯇꯧꯅꯁꯦꯅ ꯍꯥꯏꯕꯅꯦꯕ ꯃꯣꯏ ꯒ꯭ꯔꯨꯞꯇ ꯍꯥꯞ ꯒ꯭ꯔꯨꯞꯇ ꯍꯥꯞꯄꯛꯀꯅꯤ ꯍꯣꯔꯦꯟ ꯑꯗꯨꯗ ꯅꯪ ꯅꯝꯕꯔꯁꯨ ꯍꯥꯄꯛꯀꯦ
ꯑꯧ ꯍꯥꯏꯗꯤ ꯄꯨꯟꯗ ꯀꯨꯏꯅꯔꯕꯗꯣ ꯃꯥꯅꯦ
ꯑꯗꯨꯒꯤ ꯅꯤꯡꯖꯤꯡꯅꯔꯛꯄ ꯃꯥꯜꯂꯦ
ꯆꯠꯂꯁꯨ ꯑꯁ ꯅꯣꯡꯒ ꯇꯥꯗ꯭ꯔꯗꯤ ꯐꯗꯣꯏꯅꯤꯀꯣ ꯍꯣꯏ ꯅꯣꯡ ꯇꯥꯕꯤꯗꯕꯤ ꯅꯣꯡ ꯇꯥꯔ ꯗꯤ ꯏꯁꯤꯡ ꯃꯔꯛꯇꯨꯗ
ꯅꯨꯡꯉꯥꯏꯐꯝ ꯈꯪꯉꯣꯢ ꯑꯃ ꯍꯟꯗꯛ ꯚꯤꯗꯤꯑꯣ ꯑꯃ ꯎꯕꯗꯣ ꯈꯪꯕ꯭ꯔꯥ
ꯂꯣꯛꯇꯥꯛꯇ ꯅꯥꯢꯠ ꯁ꯭ꯇꯦ ꯇꯧꯔꯒ ꯑꯥ
ꯅꯣꯡꯂꯩ ꯅꯨꯡꯁꯤꯠ ꯇꯧꯋꯦ
ꯑꯧ ꯃꯣꯏ ꯑꯗꯨꯃꯥꯏꯅ ꯇꯧꯔꯨꯕꯗꯣ ꯅꯨꯡꯗꯤ ꯅꯨꯡꯉꯥꯏ ꯗꯧ ꯃꯥꯜꯂꯦ ꯅꯥꯢꯠ ꯁ꯭ꯇꯦ ꯇꯧꯔ ꯂꯩꯕꯗꯣ
ꯑꯧ ꯑꯗꯨ ꯇꯧꯗꯤ ꯇꯧꯅꯤꯡꯉꯤꯀꯣ
ꯌꯨꯝꯗ ꯌꯥꯔꯛꯇꯧ ꯃꯥꯟꯗꯦꯅꯦ ꯑꯗꯨ ꯂꯦꯛꯀꯦ ꯍꯥꯢꯔꯗꯤ ꯍꯣꯏ ꯂꯥꯞꯀ ꯂꯥꯞꯄꯅꯤꯅꯀꯣ ꯍꯣꯏ ꯅꯨꯄꯥ ꯑꯣꯏꯔ ꯗꯤ ꯑꯃꯨꯛ ꯐꯕ ꯑꯗꯨꯗꯅꯤ ꯅꯨꯄꯥ ꯑꯣꯢꯅꯤꯡꯉꯛꯏꯁꯦ ꯃꯥꯅꯤ ꯆꯠꯄ ꯈꯣꯠꯄꯒꯤꯗꯤ
ꯎꯝ ꯃꯣꯢ ꯏꯁ
ꯅꯨꯡꯉꯥꯢꯔ ꯀꯣꯏ ꯆꯠ ꯆꯠꯂꯁꯨꯀꯣ ꯎꯝ
ꯈꯔ ꯄꯦꯔꯦꯟꯁ ꯀꯩꯅꯁꯨ ꯌꯥꯏꯌꯦꯕ
ꯃꯥꯅꯤ ꯂꯣꯛꯇꯥꯛꯀꯤꯖꯦ ꯃꯣꯏ ꯑꯗꯨꯃꯥꯏꯅ ꯆꯠꯄꯗꯣ ꯏꯟꯁꯇꯥ ꯗꯅ ꯁꯨꯝ ꯚꯤꯗꯤꯑꯣꯒ ꯊꯥꯔꯛꯄꯗ ꯌꯥꯝ ꯐꯖꯗ꯭ꯔꯣ ꯐꯣꯇꯣ ꯚꯤꯗꯤꯑꯣꯗꯣ ꯑꯗꯣ ꯑꯁꯦꯡꯕ ꯆꯠꯂꯀꯥꯟꯗꯗꯤ ꯑꯣꯟꯅꯩꯌꯦꯕ ꯍꯣꯏ ꯈꯔꯗꯤ ꯀꯣ ꯍꯣꯏ ꯑꯈꯣꯏꯅ ꯃꯤꯠ ꯅ ꯎꯕ ꯐꯖꯕꯗꯣ ꯑꯣꯏꯗꯦꯕ
ꯃꯥꯅꯦ
ꯀꯥꯢꯗꯩ ꯏꯗꯤꯠ ꯇꯧꯔꯀꯥꯟꯗ ꯏꯁꯩ ꯅꯨꯡꯉꯥꯢ ꯅꯨꯡꯉꯥꯏꯕ ꯍꯥꯞꯆꯜ ꯃꯥꯅꯦ ꯑꯁ ꯊꯝꯕꯥꯜꯒ ꯍꯦꯛꯇꯅ
ꯍꯣꯏ
ꯑꯁ ꯑꯗꯣ ꯏꯁꯤꯡꯖꯦ ꯀꯤꯖꯕꯁꯤꯗꯀꯣ
ꯏꯁꯤꯡꯖꯦ ꯍꯣꯏ ꯀꯤꯗꯤ ꯀꯤꯕꯣ
ꯏꯔꯣꯏꯕ ꯍꯩꯔꯗꯤ ꯐꯩ
ꯑꯩꯁꯨ ꯍꯩꯇꯦ ꯍꯥꯏꯕ
ꯑꯗꯣ ꯅꯨꯡꯉꯥꯏꯅꯤ ꯀꯩꯅꯣ ꯍꯤꯗꯒ ꯇꯣꯡꯉꯒ ꯎꯝ ꯊꯝꯕꯥꯜꯒ ꯍꯦꯡꯑꯒ ꯚꯤꯗꯤꯑꯣꯗ ꯎꯕꯗꯣ
ꯍꯣꯏ ꯐꯅꯦꯛ ꯄꯨꯁꯤꯔꯥ ꯐꯅꯦꯛ ꯇ꯭ꯔꯦꯗꯤꯁꯅꯦꯜꯒꯤ
ꯗꯨꯃꯥꯏꯅ ꯁꯦꯠꯂꯒ
ꯐꯖꯕꯅꯦꯕ ꯐꯣꯇꯣꯗꯗꯤ ꯎꯝ
ꯍꯧꯖꯤꯛꯀꯥꯟꯗꯤ ꯑꯗꯨꯝꯕ ꯉꯥꯛꯇꯣ ꯑꯣꯏꯌꯦ ꯇꯧꯔꯦ ꯍꯧꯖꯤꯛ
ꯑꯗꯣ ꯍꯧꯖꯤꯛꯀꯥꯟꯒꯤ ꯅꯨꯄꯤꯁꯤꯡꯖꯨ ꯃꯁꯛ ꯂꯣꯏ ꯐꯖꯩ ꯍꯥꯏꯕ
ꯐꯖꯔꯦ ꯑꯊꯤꯕ ꯂꯩꯇ꯭ꯔꯦ ꯑꯊꯤꯕ ꯑꯈꯣꯏ ꯍꯨꯝ ꯍꯨꯝ
ꯑꯃ ꯃꯁꯥ ꯃꯁꯥꯒꯤ ꯀꯦꯕ ꯌꯥꯝ ꯍꯩꯕꯗꯣ
ꯃꯥꯅꯦ ꯑꯣꯖꯥꯅꯤ ꯂꯣꯏ ꯀꯦꯕ ꯍꯩꯅꯔꯦ ꯃꯁꯥꯒꯤ
ꯎꯝ ꯑꯗꯒꯤ ꯃꯁꯥ ꯃꯁꯥꯏ ꯆꯥꯅꯕ ꯗ꯭ꯔꯦꯁ ꯀꯨꯝꯕꯁꯨ ꯀꯣ ꯌꯥꯝ ꯍꯩꯅꯔꯦꯕ
ꯌꯦꯡꯉ ꯀꯥꯔ ꯂꯩ ꯑꯈꯣꯢ ꯑꯍꯥ ꯍꯥꯍꯥ ꯀꯦꯕ ꯍꯩ ꯇꯕ ꯁꯤꯅꯦ ꯃꯤꯅꯒꯗꯤꯀꯣ ꯑꯗꯨ ꯐꯔꯛꯇꯤ ꯇꯥꯏꯀꯣ ꯀꯦꯕ ꯍꯩꯇꯕꯖꯦ ꯇꯥꯏꯌꯦ ꯃꯌꯥꯝꯒ ꯄꯨꯜꯂꯛ ꯀꯥꯟꯗꯖꯨ ꯀꯦꯗꯤ ꯀꯦꯅꯤꯡ ꯀꯦꯕꯗꯤ ꯍꯩꯇ ꯑꯗꯨ ꯊꯋꯣꯏꯅ ꯃꯦꯛꯀꯞꯀꯤ ꯑꯃꯨꯛ ꯀꯧꯒꯗ꯭ꯔꯥꯕ ꯑꯍꯥ
ꯑꯁ ꯑꯩ ꯅꯍꯥꯟꯗꯣ ꯏꯃꯥꯟꯅꯕꯤ ꯑꯃꯒꯤ ꯂꯨꯍꯣꯡꯕ ꯆꯠꯄꯗ ꯃꯤ ꯂꯣꯏ ꯀꯦꯟꯅꯔꯦꯗꯅ ꯑꯈꯣꯏ ꯀꯦꯕ ꯍꯩꯇꯕ ꯈꯔꯗꯣ ꯑꯗꯨꯝ ꯃꯤ ꯀꯧꯔ ꯀꯦꯍꯜꯂꯤꯅꯤ
ꯑꯗꯣ ꯍꯧꯖꯤꯛꯀꯥꯟꯗꯤ ꯃꯤ ꯀꯧꯕꯖꯤꯖꯨ ꯀꯩꯅꯣ ꯑꯣꯏꯔꯦ ꯌꯥꯝꯃꯦ ꯑꯗꯨꯝ
ꯌꯥꯝꯃꯦ
ꯅꯣꯡꯃꯇꯪꯒꯤ ꯀꯦꯕ ꯑꯣꯏꯔꯁꯨꯀꯣ ꯑꯗꯣ ꯏꯁꯥꯅ ꯀꯦꯖꯕꯗꯗꯤ ꯐꯩꯗꯅ
ꯍꯣ ꯍꯣꯏ ꯈꯔ ꯃꯍꯩꯗꯤ ꯍꯩ ꯍꯩꯕꯗꯨ ꯐꯩꯌꯦꯕ
ꯎꯝ ꯢꯁ ꯅꯍꯥꯟꯗꯤꯅꯦ
ꯎꯝ
ꯑꯥ ꯊꯕꯛ ꯆꯠꯄꯖꯤꯗꯥ ꯀꯦꯕ ꯍꯩꯇ꯭ꯔꯕꯅꯤꯅ ꯀꯩꯝꯇ ꯀꯦꯗꯕꯤ ꯆꯠꯂꯦꯗꯅ
ꯑꯥ
ꯑꯗꯣ ꯍꯣꯏ ꯂꯤꯞꯕꯥꯝ ꯑꯃꯒꯨꯝꯕꯗꯤ ꯇꯧꯔ ꯆꯠꯂꯕ ꯑꯌꯨꯛ ꯉꯟ ꯇꯥꯗꯩ ꯆꯠꯈꯤꯕꯗꯨꯅ ꯊꯦꯡꯉꯀꯥꯟꯗꯗꯤ ꯋꯥꯕꯒ ꯋꯥꯕꯒ ꯊꯕꯛ ꯃꯌꯥꯝꯗꯨꯒ ꯁꯛꯇꯣ ꯀꯩꯅꯣꯝ ꯑꯣꯜꯂꯕ ꯑꯗꯨꯒ ꯃꯤꯅ ꯃꯤꯅ ꯀꯩ ꯍꯥꯏꯅꯩꯌꯦ ꯀꯩꯅꯣ ꯃꯁꯤ ꯂꯩꯁꯥꯕꯤꯁꯤꯕꯣ ꯑꯝꯐꯥꯎ ꯀꯩꯝꯇ ꯀꯦꯕ ꯍꯩꯖꯗ ꯖꯥꯠꯂꯥꯅ ꯍꯥꯏꯅꯩꯅꯦ ꯍꯥꯏꯕ ꯗꯣ ꯑꯩ ꯃꯥꯡꯗ ꯗꯥꯏꯔꯦꯛꯒ ꯍꯥꯏꯔꯛꯏꯅꯦꯕ ꯑꯗꯣ ꯃꯤꯗꯤꯀꯣ ꯍꯥ ꯃꯤꯗꯤ ꯀꯦꯕ ꯍꯩꯕꯅꯤꯅ ꯉꯍꯥꯛꯇꯪ ꯑꯥ ꯕ꯭ꯔꯦꯛ ꯃꯇꯝ ꯑꯣꯏꯔꯖꯨꯀꯣ ꯑꯥ ꯃꯣꯏꯒꯤ ꯀꯔꯤ ꯀꯔꯤꯕ ꯎꯝ ꯄꯥꯎꯗꯔꯋꯣ ꯀꯔꯤꯋꯣ ꯑꯗꯨꯝ ꯊꯥꯗꯣꯏꯅꯦ ꯑꯗꯣ ꯑꯈꯣꯏꯗꯤ ꯍꯩꯇꯕꯒ
ꯍꯩꯇꯦ
ꯇꯣꯛꯑꯦ ꯑꯗꯨꯝ
ꯍꯩꯕꯖꯤꯖꯨ ꯗꯔꯀꯥꯔꯅꯦ
ꯍꯩꯕꯖꯤꯖꯨ ꯑꯃꯨꯛ ꯇꯝꯕ ꯑꯃꯃꯨꯛ ꯆꯪꯉꯤꯅꯤꯅꯦ
ꯃꯥꯅꯦ ꯅꯨꯡꯇꯤꯒꯤ ꯈꯔ ꯈꯔ ꯀꯣ ꯊꯤꯕꯗꯣ ꯂꯤꯞꯁꯇꯤꯛꯇꯪ ꯇꯩꯕꯁꯨ ꯊꯤꯅ ꯇꯩꯔꯗꯤ ꯊꯤꯕꯅꯦꯕ
ꯂꯤꯞꯁꯇꯤꯛ ꯇꯪ ꯇꯩꯕꯕꯧ ꯂꯤꯞꯁꯇꯤꯛꯒꯤ ꯁꯦꯞ ꯃ ꯇꯥꯕ ꯑꯃ ꯂꯩꯗꯅ ꯃꯣꯏ ꯍꯩꯕꯗꯣ
ꯎꯝ ꯑꯗꯨꯅꯦ
ꯑꯩꯅ ꯂꯤꯞꯁꯇꯤꯛꯁꯦ ꯇꯦꯕꯗꯅꯦ ꯃꯈꯗ ꯇꯩꯔꯗꯤ ꯐꯖꯗꯣꯏꯅꯦꯕꯀꯣ ꯃꯟꯅꯦ ꯑꯗꯨꯒ
ꯃꯊꯛꯇꯁꯦ ꯀꯩꯅꯣꯃ ꯑꯗꯨꯝ ꯍꯦꯛ ꯑꯣꯏ ꯇꯧ ꯂꯩꯔꯝꯗꯣꯏꯕ
ꯑꯗꯒꯤ ꯑꯝ ꯃꯤꯗꯤ ꯆꯤꯟ ꯄꯤꯛꯄ ꯆꯥꯎꯕ ꯂꯩꯅꯩꯅꯤ ꯗꯅ ꯑꯗꯨꯒꯖꯨ ꯑꯗꯨꯝ ꯁꯦꯝꯕꯅꯦꯕ
ꯁꯦꯝꯃꯦ ꯌꯥꯝ ꯍꯩꯕ ꯌꯥꯝ ꯂꯩꯌꯦ
ꯃꯦꯀꯞꯁꯦ ꯇꯝꯅꯤꯡꯉꯦ ꯇꯝꯅꯤꯡꯉꯦ ꯏꯁꯒꯤꯀꯣ ꯑꯥ ꯑꯗꯨ ꯃꯇꯝꯗꯣ ꯑꯃꯨꯛ ꯂꯩꯇꯕ
ꯃꯇꯝ ꯂꯩꯇꯦ ꯅꯍꯥꯟ ꯑꯈꯣꯏꯅ
ꯑꯥ ꯎꯝ
ꯂꯤꯁꯤꯡ ꯑꯃ ꯑꯗꯨꯝ ꯂꯧꯋꯦꯕ
ꯑꯗꯨꯅꯤ
ꯑꯁ ꯑꯩꯅ ꯄꯥꯝꯃꯨꯕꯁꯤꯗꯤ
ꯑꯗꯣ ꯌꯦꯡꯉꯣ ꯏꯇꯣꯝꯗ ꯍꯩꯖ ꯇꯥꯔꯗꯤ ꯁꯦꯞ ꯑꯣꯏꯗꯣꯏꯅꯦꯕ ꯑꯗꯨꯒ ꯃꯦꯀꯞꯇꯣ ꯌꯥꯝ ꯀꯥ ꯍꯦꯟꯅ ꯐꯖꯕ꯭ꯔꯁꯨ ꯅꯠꯇꯦꯕ ꯎꯝ
ꯑꯩ ꯗꯨꯝ ꯔꯤꯒ꯭ꯔꯦꯠ ꯆꯥꯖꯩꯌꯦꯕ ꯃ ꯃꯤꯃꯟꯒꯩ ꯃꯤꯃꯟꯗꯦꯕ ꯏꯁꯥꯒꯤ ꯁꯛ ꯃꯟꯗꯕꯗꯣ ꯑꯥ ꯑꯥ
ꯀꯦꯔꯖꯨꯀꯣ ꯀꯦꯔꯖꯨ ꯏꯁꯥꯒꯤ ꯁꯛ ꯃꯥꯡꯖꯗꯕꯗꯣ ꯑꯗꯨꯅꯗꯤ ꯐꯩꯀꯣ
ꯐꯩꯌꯦ
ꯑꯃ ꯀꯩꯅꯣ ꯌꯦꯛꯄꯩ ꯇꯥꯏꯞꯇ ꯌꯦꯛꯑꯒ ꯊꯗꯣꯔꯛꯄꯗꯨꯗꯤ
ꯑꯁ ꯐꯤꯚꯝ ꯌꯥꯝ ꯀꯥꯏꯍꯟ ꯑꯃ ꯂꯨꯍꯣꯡꯕꯒꯤꯒꯨꯝꯕ ꯃꯣꯏ ꯃꯦꯀꯞ ꯇꯧꯕꯤꯕ ꯃꯤꯒꯩꯅ ꯑꯗꯨꯃꯥꯏꯟ ꯇꯧꯕꯤꯕꯗꯣ
ꯍꯣꯏ ꯑꯗꯨꯒ ꯕꯤꯐꯣꯔ ꯑꯥꯐꯇꯔ ꯇꯧꯕꯗꯣ ꯍꯣꯏ ꯑꯗꯨꯃꯛꯇꯤ ꯅꯨꯡꯉꯥꯏꯇꯦ ꯍꯥꯏꯕ ꯃꯥꯅꯦ ꯀꯦꯗꯕꯗꯤ ꯌꯥꯗꯦ ꯑꯗꯣ ꯏꯁꯥꯒꯤ ꯁꯛꯇꯨꯗ ꯃꯥꯡꯗꯕꯤꯗꯀꯣ
ꯑꯦꯟꯍꯥꯟꯁ ꯆꯧꯍꯟꯕꯗꯣ ꯑꯗꯨꯅꯦꯕ ꯑꯈꯣꯏꯅ ꯄꯥꯝꯃꯤꯖꯦ ꯍꯦꯛꯇ ꯑꯩ ꯅꯠꯇꯕ ꯑꯥꯏꯗꯦꯟꯇꯤꯇꯤ ꯑꯃ ꯊꯣꯛꯔꯛꯄꯗꯣ ꯑꯗꯨꯅꯦ
ꯍꯨꯝ
ꯑꯩ ꯃꯤꯖꯦꯟꯕꯛ ꯌꯦꯡ ꯉꯝꯖꯗꯕꯅꯦ ꯑꯗꯨ ꯅꯨꯃꯤꯠꯇꯣ
ꯑꯗꯨꯝ ꯐꯗꯤ ꯐꯖꯔꯝꯒꯅꯤꯗ ꯁꯝ ꯑꯥ ꯃꯥꯟꯅꯗꯕ ꯑꯣꯏꯔꯝꯒꯅꯤ
ꯑꯁ ꯑꯩꯗꯤ ꯁꯨꯡꯍꯩ ꯍꯩꯅꯗ꯭ꯔꯦ ꯑꯗꯨ ꯅꯨꯃꯤꯠꯇꯨꯗꯤ
ꯍꯧꯖꯤꯛꯇꯤ ꯃꯦꯀꯞ ꯇꯝꯕꯁꯨꯀꯣ ꯑꯈꯣꯏꯅ ꯀꯣꯆꯤꯡ ꯆꯠꯄꯩ ꯇꯥꯏꯞꯇ ꯇꯥꯏꯃꯤꯡꯗꯣ ꯑꯣꯏꯔꯦ ꯀ꯭ꯂꯥꯁ ꯃꯦꯀꯞ ꯀ꯭ꯂꯥꯁ ꯍꯥꯏꯔꯒ ꯆꯠꯂꯖꯨ ꯌꯥꯕ ꯆꯠꯇ꯭ꯔꯖꯨ ꯌꯥꯕꯗꯣ ꯑꯗꯨꯃꯥꯏꯟ ꯇꯧꯗ꯭ꯔꯦꯕ ꯇꯧꯅꯗ꯭ꯔꯦ
ꯃꯥꯡꯖꯗꯣꯏꯅꯤꯗꯅ ꯑꯈꯣꯏꯅ ꯆꯠꯇ꯭ꯔꯒꯅ
ꯃꯥꯅꯦ
ꯇꯨꯒꯤ
ꯍꯨꯖꯤꯛꯇꯤ ꯀ꯭ꯂꯥꯁꯁꯦ ꯂꯣꯏ ꯂꯩꯔꯦꯅꯦꯀꯣ ꯕꯦꯀꯤꯡꯒꯨꯝꯕꯒꯤꯖꯨ
ꯀ꯭ꯂꯥꯁ ꯉꯥꯛꯇ ꯉꯥꯏꯔꯦ
ꯀ꯭ꯂꯥꯁ ꯉꯥꯛꯇ ꯉꯥꯏꯔꯦ
ꯍꯧꯖꯤꯛꯇꯤ ꯑꯅꯧꯕ ꯑꯣꯏ ꯍꯥꯡꯗꯣꯛꯑꯒꯀꯣ ꯃꯅꯤꯄꯨꯔꯗ ꯇꯧꯔꯤꯖꯦ ꯍꯧꯖꯤꯛꯀꯥꯟꯖꯦ ꯑꯗꯨꯖꯨ ꯕꯤꯖꯤꯅꯦꯁ ꯃꯈꯜ ꯑꯃꯅꯤ
ꯃꯥꯅꯦ ꯑꯗꯣ ꯌꯥꯝꯗꯤ ꯌꯥꯝꯃꯦꯍꯦ
ꯍꯥꯟꯅꯗꯤ ꯇꯝꯖꯒꯦ ꯍꯥꯏꯕꯗꯕꯧ ꯐꯪꯅꯗ꯭ꯔꯤꯅꯦꯕ ꯌꯥꯝ ꯇꯥꯡꯅ ꯑꯃ ꯇꯪꯒ ꯂꯩꯕꯒꯤ
ꯕꯦꯛꯀꯤꯡ ꯀ꯭ꯂꯥꯁꯀꯗꯣ ꯄꯩꯁꯥ ꯌꯥꯝꯃꯤꯅꯦ
ꯌꯥꯝꯕꯅꯦ ꯃꯣꯏꯒꯤ ꯄꯣꯠ ꯆꯩ ꯂꯩꯕꯗꯗꯖꯨꯀꯣ
ꯍꯣꯏ ꯑꯩꯗꯤ ꯀꯥ ꯍꯦꯟꯅ ꯑꯗꯨꯃꯥꯏꯅꯗꯤ ꯈꯜꯂꯨꯗꯕꯅꯦꯕ ꯑꯗꯨꯒ ꯊꯥꯔꯇꯤ ꯄ꯭ꯂꯁ ꯑꯗꯨꯃꯥꯏꯒ ꯑꯣꯏ ꯂꯩꯔꯝꯕꯗꯣ
ꯇꯝꯒꯦ ꯍꯥꯏꯕ ꯆꯠꯄ ꯅꯠꯇꯦ ꯍꯪꯕꯗ ꯎꯝ
ꯕꯦꯀꯤꯡꯖꯨ ꯍꯩꯅꯤꯡꯉꯦ
ꯍꯩꯅꯤꯡꯉꯦ ꯍꯧꯖꯤꯛꯀꯥꯟꯗꯤ ꯀꯦꯛꯇꯗꯖꯨ ꯑꯗꯨꯝ ꯌꯥꯔꯦ ꯃꯥꯅꯤ ꯑꯣꯗꯔ ꯇꯧꯕ ꯇꯧꯕꯗ ꯍꯥꯟꯅꯗꯤ ꯀꯦꯛ ꯀꯩꯅꯣꯃ ꯍꯦꯛ ꯇꯧꯕꯗ ꯀꯦꯛꯁꯦ ꯀꯌꯥ ꯀꯩꯅꯣ ꯇꯧꯅꯗꯦꯀꯣ
ꯍꯣꯏ ꯍꯧꯖꯤꯛꯅ ꯇ꯭ꯔꯦꯟꯒꯤ ꯇꯥꯏꯞꯇ ꯑꯃ ꯀꯦꯛ ꯌꯥꯎꯗ꯭ꯔꯗꯤ ꯌꯥꯗꯕꯩ ꯇꯥꯏꯞꯇ
ꯀꯩꯅꯣꯝ ꯇꯧꯕꯩꯖꯨ ꯀꯦꯛ ꯇꯧꯔꯅꯤ
ꯍꯣꯏ ꯊꯕꯛ ꯐꯪꯕꯩꯖꯨ ꯀꯦꯛ
ꯑ꯭ꯍ
ꯂꯣꯏ ꯀꯦꯛꯅꯦ
ꯀꯞꯄꯩꯕꯧ ꯍꯦꯛ ꯀꯦꯛ ꯇꯧꯋꯦ
ꯃꯥꯅꯦ ꯀꯦꯛ ꯉꯥꯛꯇ ꯉꯥꯏꯔꯦ
ꯑꯗꯨꯒ ꯃꯁꯥꯒꯤ ꯑꯗꯨꯃꯥꯏꯅ ꯍꯩꯔꯦ ꯍꯥꯏꯔꯒ ꯇꯣꯉꯥꯟꯅ ꯑꯃꯨꯛ ꯍꯥꯡꯗꯣꯛꯆꯔꯦꯕ
ꯎꯝ
ꯇꯝꯕꯒꯤ ꯑꯃꯨꯛ ꯃꯥꯅ ꯑꯃꯨꯛ ꯀ꯭ꯂꯥꯁ ꯇꯧꯕꯗꯣ ꯍꯩꯇꯥꯔꯗꯤ
ꯁꯤꯡꯗꯤ ꯁꯤꯡꯉꯦ ꯃꯤꯖꯤꯡ
ꯍꯥꯟꯅꯗꯤ ꯑꯗꯨꯝꯕ ꯂꯩꯇꯦꯀꯣ ꯂꯩꯇꯦ
ꯍꯧꯖꯤꯛꯅ ꯄꯩꯁꯥꯔꯣꯝꯗ ꯑꯣꯟꯊꯣꯛꯅꯕꯩ ꯉꯥꯛꯇꯅ ꯇꯧꯔꯦꯕ ꯊꯥꯏꯅꯗꯤ ꯑꯃꯨꯛ ꯃꯌꯨꯝ ꯃꯌꯨꯝꯒꯤꯒ ꯑꯗꯨꯒ ꯕꯦꯛꯀꯤꯡꯒꯨꯝꯕ ꯇꯧꯔꯦ ꯀꯥꯏꯅ ꯊꯕꯛꯅꯦꯁꯨ ꯇꯧ ꯑꯥ ꯀꯩꯅꯣ ꯊꯥꯕꯤꯗꯕꯗꯣꯀꯣ ꯃꯤꯅꯁꯨ ꯊꯥ ꯍꯥꯏꯔꯗꯤ
ꯍꯣꯏ
ꯍꯟꯊꯅ ꯑꯗꯨꯝ ꯈꯟꯕꯤꯕꯗꯣ
ꯃꯥꯅꯦ
ꯑꯈꯣꯏ ꯃꯅꯤꯄꯨꯔ ꯑꯗꯨꯃꯥꯏꯅ ꯃꯄꯥꯟꯒ ꯈꯦꯠꯅꯔꯤꯗꯣ ꯑꯗꯅꯦꯕ